ꯃꯥꯏꯕ꯭ꯔꯨ
ꯇꯥ ꯏꯔꯤꯕꯣ
ꯇꯥꯏ ꯏꯁꯇꯥꯔꯕꯣꯒꯥꯏꯂꯒꯦ ꯅꯪꯒꯤ ꯅꯨꯄꯤꯒ ꯃꯥ
ꯇ ꯃꯩꯇꯩ ꯃ ꯄꯨ ꯏ ꯑ ꯀꯩꯅꯣ ꯋꯥ ꯎꯆꯗꯆꯦꯦ ꯐꯦꯁꯕꯨꯛꯇꯛꯇꯒꯨꯝꯕ ꯚꯤꯗꯤꯑꯣ ꯌꯦꯡꯈ꯭ꯔꯗꯤ ꯃꯅꯥꯛ ꯃꯔꯅꯥꯛꯇꯨ ꯑꯣꯏꯗꯅ
ꯎꯝ
ꯃꯥ ꯅꯨꯄꯥꯅ ꯅꯨꯄꯤꯕꯨ ꯇꯥꯔꯤꯕ ꯇꯥꯔꯤꯕ ꯍꯥꯏ ꯑꯩꯁꯨ ꯃꯩꯇꯩꯂꯣꯟ ꯉꯥꯡꯕ ꯀꯩꯅꯣ ꯇꯝꯕ ꯍꯥꯏꯇꯥꯔꯦ ꯇꯥꯔꯤꯕꯣ ꯍꯥꯏꯅ ꯑꯗꯨꯝ ꯉꯥꯡꯉꯩꯗꯣ
ꯑꯗꯣ ꯅꯪꯅ ꯇꯥꯔꯤꯕꯣꯒ ꯍꯥꯏꯔꯗꯤ ꯃꯥꯏ ꯃꯥꯏ ꯅꯨꯄꯤꯗ ꯍꯥꯏꯒꯗꯧꯕꯅꯦ ꯑꯗꯨꯗꯤ
ꯑꯁ ꯑꯗꯨꯗꯤ ꯈꯪꯍꯧꯗ꯭ꯔꯦꯕꯣ ꯑꯦ ꯑꯩꯁꯨ ꯈꯜꯂꯤꯅꯦꯕ ꯅꯪꯁꯦ ꯑꯩ ꯅꯨꯄꯤ ꯑꯩ ꯅꯨꯞ ꯑꯩ ꯑꯩ ꯑꯩꯒꯤ ꯅꯨꯄꯤ ꯑꯣꯏꯅ ꯂꯧꯔꯒꯦ ꯍꯥꯏꯅ ꯑꯗꯨꯝ ꯇꯔꯤꯕꯣ ꯍꯥꯏꯔꯤꯅꯤ
ꯑꯁ ꯂꯣꯔꯦꯍꯦ ꯅꯪꯁꯨ
ꯂꯣꯏꯗ꯭ꯔꯑꯦ ꯍꯧꯕ ꯗ ꯉꯥꯏꯔꯤꯌꯦꯍꯦ
ꯋꯈꯜ ꯌꯥꯝ ꯈꯜꯂꯥꯒ ꯋꯥ ꯉꯡꯕ ꯃꯥꯜꯂꯦꯀꯣ
ꯑꯁ ꯌꯥꯝ ꯈꯜꯂꯤꯅꯦ ꯀꯩꯅꯣ ꯀꯣꯛ ꯂꯩꯔꯦꯁꯦ ꯋꯥꯈꯟ ꯈꯟꯗ꯭ꯔꯗꯤ ꯀꯃꯥꯏꯟ ꯈꯟꯗꯣꯏꯅꯣ
ꯐꯩꯌꯦꯅꯦ
ꯑꯗꯣ ꯑꯥ ꯅꯪ ꯀꯣꯂꯦꯖ ꯇꯝꯕ꯭ꯔꯥ
ꯇꯝꯗꯦ
ꯇꯝꯕ ꯂꯣꯏꯔꯕꯣ
ꯇꯝꯗꯦ ꯑꯩꯗꯤ
ꯀꯩꯒꯤ ꯀꯔꯤꯒꯤ ꯇꯣꯛꯈ꯭ꯔꯕ
ꯇꯅꯤꯡꯗꯦꯅꯦ
ꯑ ꯑꯇꯣꯞꯄ ꯂꯝꯕꯤ ꯑꯃ ꯊꯤꯔꯒ ꯍꯥꯏꯔꯣ
ꯍꯣꯏ ꯌꯨꯝ ꯄꯥꯟꯅꯤꯡꯉꯥꯏ ꯇꯧꯔꯒꯦ
ꯑꯩꯁ ꯂꯣꯏꯔꯦꯍꯦ ꯉꯜꯂꯤꯗ ꯑꯩ ꯍꯥꯏꯒꯦꯀꯣ ꯅꯪ ꯌꯨꯝ ꯄꯥꯜꯂꯒꯀꯣ ꯅꯆꯥ ꯂꯩ ꯈꯤꯅꯤ ꯅꯆꯥ ꯂꯩꯕ ꯃꯇꯨꯡꯗ ꯅꯁꯛ ꯊꯤꯖꯤꯜꯂꯛꯀꯅꯤ ꯅꯁꯛ ꯊꯤꯖꯤꯟꯂꯛꯄ ꯃꯇꯨꯡ ꯍꯥ
ꯑꯗꯨꯗꯤ ꯃꯤ ꯂꯣꯏꯅꯃꯛꯅꯦꯅ
ꯑꯗꯣ ꯈꯜꯂꯣꯕ ꯍꯧꯖꯤꯛ ꯍꯧꯖꯤꯛꯀꯤ ꯍꯧꯖꯤꯛ ꯍꯧꯖꯤꯛꯁꯦ ꯅꯁꯛ ꯊꯤꯖꯤꯜꯂ ꯆꯥꯛ ꯆꯥꯕ ꯅꯨꯡꯉꯥꯏꯔꯝꯔꯣꯏ ꯑꯗꯣ ꯌꯨꯝ ꯄꯥꯟꯕꯁꯦ ꯏꯅꯥꯛ ꯈꯨꯟꯕ ꯌꯨꯝꯗ ꯄꯥꯜꯂꯅꯤ ꯅꯪ ꯂꯩꯥꯏꯕꯥꯛ ꯌꯥꯝ ꯐꯥꯕꯅꯤ
ꯑꯗꯨꯅꯦ ꯅꯪ ꯅꯪ ꯅꯪ ꯅꯪ ꯅꯪꯗꯣ ꯑꯗꯨꯃꯥꯏꯅ ꯑꯦ ꯏꯅꯥꯛ ꯈꯟꯕ ꯑꯣꯏꯔꯗꯤ ꯅꯪ ꯅꯥꯛꯇ ꯇꯥꯛꯈ꯭ꯔꯒꯦꯅ ꯈꯟꯕꯅꯦ ꯑꯗꯣ ꯅꯪꯗꯤ ꯑꯗꯨꯁꯨ ꯍꯥꯏꯗꯦ
ꯑꯁ ꯑꯩꯅ ꯂꯧꯔꯁꯤꯔꯥꯅ ꯈꯟꯗ꯭ꯔꯦꯍꯦ ꯅꯪꯕꯨ ꯅꯪꯅ ꯌꯥꯔꯛꯇꯕꯁꯤꯅ ꯊꯦꯝꯕꯗꯨꯁꯨ ꯌꯦꯡꯒꯦ
ꯅꯪ ꯅꯪ ꯅꯪꯗꯣ ꯑꯩ ꯂꯣꯟꯅꯤꯡꯉꯥꯏ ꯈꯟꯗꯦ ꯍꯥꯏꯕ
ꯈꯜꯂꯦ ꯍꯥꯏꯕ ꯅꯪ ꯂꯧꯒꯅꯤ ꯍꯥꯏꯕ ꯅꯪꯅ ꯌꯥꯔꯛꯇꯕꯗꯣ
ꯑꯩꯅ ꯀꯔꯝ ꯀꯥꯟꯗ ꯌꯥꯗ꯭ꯔꯒꯦ
ꯅꯪꯅ ꯑꯩꯉꯣꯟꯗ ꯑꯩꯕꯨ ꯅꯨꯡꯁꯤꯗꯦ ꯅꯪꯒꯤ ꯅꯪꯗ ꯁꯛ ꯌꯥꯝ ꯊꯤ ꯅꯪꯕꯨ ꯄꯥꯝꯗꯦ ꯍꯥꯏꯅ ꯑꯩꯉꯣꯟꯗ ꯂꯪꯊꯣꯛꯈꯤꯕꯗꯣ ꯅꯪ ꯈꯪꯗ꯭ꯔꯦ
ꯑꯁ ꯑꯩ ꯀꯥꯎꯒꯔꯦꯅꯦꯗꯣ ꯀꯔꯝ ꯀꯥꯟꯗꯅꯣ
ꯑ ꯅꯍꯥꯟꯅꯦ ꯅꯍꯥꯟꯗꯣ ꯅꯍꯥꯟ ꯑꯩ ꯑꯁ ꯂꯣꯏꯔꯦꯍꯦ ꯅꯪꯁꯨ ꯌꯥꯝ ꯀꯧꯕ ꯌꯥꯝ ꯊꯨꯔꯦꯍꯦ
ꯍꯣꯏ ꯑꯍꯟ ꯑꯣꯏꯈ꯭ꯔꯦ ꯑꯩ ꯀꯣꯛ
ꯀꯗꯥꯏꯗꯒꯤ ꯑꯍꯟꯅꯣꯍꯦ ꯆꯍꯤ ꯀꯨꯟꯃꯔꯤ ꯈꯛꯇꯪ ꯁꯨꯔ ꯑꯍꯟ ꯒꯥꯏꯅ
ꯑꯩꯅ ꯍꯥꯏꯕꯗꯤ ꯆꯍꯤꯗꯤ ꯌꯥꯝ ꯂꯩꯗ꯭ꯔ ꯀꯣꯛꯁꯦ ꯀꯣꯛꯅ ꯑꯍꯟ ꯑꯣꯏꯈ꯭ꯔꯦ ꯍꯥꯏꯕ
ꯑꯁ ꯂꯣꯏꯔꯦ ꯀꯔꯤ ꯀꯔꯤ ꯈꯜꯂꯒ ꯂꯩꯕꯅꯣ ꯑꯗꯨꯒꯤ
ꯈꯪꯗꯦ ꯑꯩ ꯀꯣꯛꯇꯣ ꯑꯁ ꯌꯥꯗ꯭ꯔꯦ ꯃꯊꯥ ꯌꯥꯝ ꯁꯥꯏꯗ
ꯏꯁ ꯀꯔꯤ ꯈꯜꯂꯤꯅꯣ ꯍꯥꯏꯕ
ꯋꯥꯈꯜ ꯈꯟꯗꯕ ꯌꯥꯔꯦ ꯅꯨꯄꯤꯗꯤ ꯅꯨꯄꯤꯗꯤ ꯋꯥꯈꯟ ꯈꯟꯅꯤꯡꯉꯥꯏ ꯌꯥꯝ ꯂꯩꯗ ꯅꯪ ꯈꯪꯗꯕꯩꯅꯤꯗ
ꯅꯨꯄꯥꯅ ꯍꯦꯟꯅ ꯋꯥꯕꯅꯤꯍꯦ ꯑꯗꯨꯥꯋꯥꯏꯅ ꯑꯗꯨꯃꯥꯏꯅ ꯉꯥꯡꯒꯅꯨ
ꯑꯁ ꯅꯨꯄꯥꯁꯨ ꯋꯥꯔꯝꯒꯅꯤ ꯍꯣꯏ ꯏꯃꯨꯡ ꯄꯨ ꯑꯗꯣ ꯅꯨꯄꯤꯁꯨ ꯋꯥꯥꯏꯅꯦ ꯗꯣ
ꯑꯗꯣ ꯑꯩ ꯑꯩ ꯅꯣꯏꯔꯣꯝꯗ ꯃꯔꯛ ꯃꯔꯛꯇ ꯀꯣꯏꯔꯛꯄꯅꯦ ꯑꯩ ꯃꯅꯤꯄꯨꯔ ꯂꯩꯕ ꯃꯇꯝꯗ ꯅꯪ ꯅꯪꯕꯨ ꯅꯁꯛꯁꯨ ꯈꯪꯗꯦ ꯑꯩ ꯊꯣꯛ ꯑꯩ ꯈ꯭ꯔꯤꯁꯃꯥꯁ ꯑꯩ ꯈ꯭ꯔꯤꯁꯃꯥꯁꯒꯨꯝꯕ ꯊꯣꯛꯂꯛꯄ ꯃꯇꯝꯗ ꯅꯣꯏꯔꯣꯝꯗ ꯀꯣꯏꯔꯛꯀꯦ
ꯀꯣꯏꯔꯣ ꯃꯄꯥꯟ ꯂꯣꯝꯗ ꯂꯩꯕ꯭ꯔꯣ ꯅꯨꯡꯕ
ꯍꯣꯏ ꯑꯩ ꯗꯤꯁꯦꯝꯕꯔꯗꯣ ꯊꯣꯛꯂꯛꯀꯅꯤ ꯑꯩ ꯅꯣꯏꯔꯣꯝꯗ ꯀꯣꯏꯔꯛꯀꯦꯀꯣ
ꯀꯣꯏꯔꯛꯑꯣ ꯀꯣꯏꯔꯛꯑꯣ
ꯁꯤꯡꯖꯨ ꯑꯃ ꯁꯤꯡꯖꯨ ꯁꯤꯡꯖꯨ ꯆꯥꯃꯤꯟꯅꯁꯦ
ꯆꯥꯃꯤꯟꯅꯁꯦ
‍ ꯅꯣꯏꯔꯣꯝꯅ ꯏꯟꯁꯥꯡ ꯌꯥꯝ ꯍꯥꯎ ꯍꯥꯎꯕ ꯊꯣꯡꯕꯗꯣ ꯑꯁ
ꯑꯣꯛꯁꯥ ꯆꯥꯕ ꯌꯦꯟꯁꯥ ꯆꯥꯕ ꯂꯥꯛꯄꯅꯤ ꯑꯩ
ꯅꯪꯗꯤ ꯆꯥꯕ ꯀꯜꯂꯦꯀꯣ ꯑꯗꯨꯗꯤ
ꯑꯩ ꯑꯩ ꯆꯥꯕ ꯀꯟꯗ꯭ꯔꯗꯤ ꯑꯩ ꯆꯥꯕꯕꯨꯗꯤ ꯌꯥꯝ ꯀꯜꯂꯦꯗ ꯆꯥꯗ꯭ꯔꯗꯤ ꯌꯥꯔꯔꯣꯏꯕ ꯑꯦꯅꯔꯖꯤ ꯂꯩꯇ꯭ꯔꯦꯕ
ꯑꯁ ꯍꯣꯏꯅꯦ ꯇꯨꯅꯤꯅꯦ ꯆꯥꯒꯗꯝꯃꯤ ꯆꯥꯒꯗꯝꯃꯤ
ꯅꯪꯁꯨ ꯆꯥꯒꯗꯕꯅꯤꯀꯣ
ꯑꯩꯁꯨ ꯆꯥꯏꯗ ꯆꯥꯕꯗꯤ
ꯆꯥꯏ ꯍꯥꯏꯔꯒ ꯅꯨꯄꯥ ꯃꯃꯥꯡꯗ ꯏꯀꯥꯏꯕꯒꯤ ꯇꯥꯏꯞꯇ ꯇꯧ
ꯑꯁ ꯑꯩꯗꯤ ꯎꯄꯥꯏ ꯂꯩꯇꯦ ꯑꯗꯨꯝ ꯆꯥꯏ
ꯑꯥ ꯑꯗꯨꯅ ꯍꯦꯟꯅ ꯐꯥꯏ ꯑꯗꯨ ꯄꯨꯟꯕ ꯅꯨꯡꯉꯥꯏꯑꯦꯕ ꯑꯗꯨꯅ
ꯑꯗꯨꯅꯦ
ꯃꯤ ꯃꯤ ꯈꯔꯗꯤ ꯅꯨ ꯅꯨꯄꯤ ꯈ꯭ꯔꯗꯤ ꯅꯨꯄꯥ ꯃꯃꯥꯡꯗ ꯔꯦꯁꯇ꯭ꯔꯨꯔꯦꯟ ꯆꯪꯔꯒ ꯆꯥꯛ ꯆꯥꯕꯁꯤ ꯑꯁ ꯌꯥꯝꯅ ꯈꯤꯇꯪ ꯈꯤꯇꯪ ꯑꯦ ꯈꯤꯇꯪ ꯆꯥꯔꯦ ꯑꯩ ꯌꯥꯔꯦ ꯑꯗꯨꯒꯨꯝꯕꯗꯤ ꯇꯧꯕ ꯌꯥꯗꯦ ꯑꯩ ꯑꯩꯒ ꯆꯥ ꯆꯥꯃꯤꯟꯔꯗꯤ
ꯑꯗꯨꯗꯤ ꯏꯁꯥꯒꯤ ꯃꯪꯖꯕ
ꯑꯩ ꯆꯥꯔꯤ ꯃꯈꯩ ꯃꯥꯁꯨ ꯆꯥꯒꯗꯕ
ꯑꯁ ꯌꯥꯏꯌꯦ ꯅꯪꯒꯤꯁꯨ
ꯍꯣꯏ ꯑꯗꯨꯅꯤ ꯑꯩꯁꯦ ꯆꯥꯛ ꯆꯥꯕ ꯃꯇꯝꯗ ꯃꯤ ꯏꯊꯟꯗ ꯆꯥꯕꯁꯨ ꯍꯩꯇꯦ ꯃꯤ ꯑꯅꯤ ꯑꯍꯨꯝ ꯌꯥꯎꯔꯗꯤ ꯆꯥꯕ ꯆꯥꯕ ꯆꯥꯛ ꯆꯥꯕ ꯅꯨꯡꯉꯥꯏꯑꯦꯕ
ꯍꯣꯏ ꯏꯊꯟꯇ ꯆ ꯆ ꯍꯥꯏꯔꯅꯦ ꯀꯩ ꯍꯥꯏꯒꯅꯤ ꯆꯪꯕꯣꯏ ꯆꯪꯗꯕꯣꯏ ꯇꯧꯅꯦ ꯅꯨꯡꯉꯥꯏꯇꯕꯅꯦ
ꯅꯪꯁꯦ ꯋꯥ ꯉꯥꯡꯕꯗ ꯏꯅꯔꯖꯤ ꯂꯩꯇꯕ ꯃꯥꯜꯂꯦ ꯌꯥꯝ ꯇꯥꯞꯅ ꯉꯥꯡꯉꯦ ꯅꯪꯁꯦ
ꯑꯩꯗꯤ ꯈꯣꯟꯁꯨ ꯑꯗꯨꯝ ꯇꯞꯄꯅꯦ
ꯑ ꯅꯨꯄꯤ ꯌꯥꯝꯅ ꯏꯪ ꯇꯞꯄ ꯃꯥꯜꯂꯤꯀꯣ
ꯑꯁ ꯀꯗꯥꯥꯏꯗꯩꯅꯣ ꯑꯗꯨꯗꯤ ꯍꯥꯏꯔꯨꯔꯅꯨꯗ
ꯑ ꯑꯩ ꯍꯥꯏꯒꯦ ꯅꯪꯒꯤ ꯋꯥꯈꯜꯗꯀꯣ ꯅꯪꯒꯤ ꯋꯥꯈꯟꯗ ꯑ ꯀꯔꯤ ꯍꯥꯁꯤꯔꯥ ꯑ ꯇꯝꯄꯥꯛꯇ ꯏꯝꯐꯥ ꯇꯝꯄꯥꯛꯇ ꯌꯨꯝ ꯄꯥꯟꯕꯅꯅ ꯐꯥꯕ꯭ꯔꯥ ꯆꯤꯡꯗ ꯌꯨꯝ ꯄꯥꯟꯕꯅ ꯐꯥꯕ꯭ꯔꯥ
ꯑꯩꯗꯤ ꯑꯅꯤꯕ ꯑꯅꯤꯡꯕ ꯄꯥꯝꯃꯦ
ꯑꯩꯈꯣꯏ ꯇꯝꯄꯥꯛꯇ ꯌꯨꯝ ꯄꯥꯟꯕꯅ ꯍꯦꯟꯅ ꯐꯩꯀꯣ ꯑꯦ ꯅꯠꯇꯦ ꯇꯝꯄꯥꯛꯇ ꯆꯤꯡꯗ ꯌꯨꯝ ꯄꯥꯟꯕꯅ ꯍꯦꯟꯅ ꯐꯩꯌꯦꯕ
ꯀꯩ ꯀꯃꯥꯏꯅ ꯐꯥꯎꯔꯣ
ꯍꯥꯏꯔꯗꯤ ꯆꯤꯡꯗꯗꯤ ꯆꯥꯕ ꯊꯛꯄꯁꯨ ꯅꯨꯡꯉꯥꯏꯌꯦ ꯅꯨꯡꯁꯤꯠꯁꯨ ꯌꯥꯝꯅ ꯁꯦꯡꯉꯦ ꯌꯥꯝ ꯀꯨꯏꯅꯁꯨ ꯍꯤꯡꯒꯅꯤ
ꯍꯁ
ꯃꯥꯅꯦ ꯃꯥꯅꯦ
ꯑꯩ ꯑꯩꯒꯤ ꯌꯨꯝ ꯑꯣꯏꯅ ꯄꯥꯜꯂꯁꯦ
ꯑꯩꯗꯤ ꯑꯅꯤꯃꯛ ꯄꯥꯝꯃꯦꯅꯦ
ꯑꯅꯤꯃꯛ ꯌꯥꯏꯑꯦꯕ
ꯑꯅꯤꯃꯛ ꯄꯥꯝꯃꯦꯕ ꯇꯝꯗꯁꯨ ꯂꯩꯅꯤꯡꯉꯤ ꯆꯤꯡꯗꯁꯨ ꯂꯩꯅꯤꯡꯉꯤ
ꯇꯝꯄꯥꯛꯇ ꯌꯥꯝꯅ ꯀꯨꯏꯅ ꯂꯩꯕꯅꯤ ꯑꯩ ꯀꯣꯂꯦꯖ ꯐꯖꯅ ꯇꯝꯂꯒ ꯇꯝꯄꯥꯛꯇ ꯑꯩ ꯂꯩꯔꯝꯕꯅꯤ
ꯑꯣ ꯌꯨꯝꯗꯤ ꯂꯩꯇꯕ ꯇꯝꯄꯥꯛꯇ
ꯇꯝꯄꯥꯛꯀꯤ ꯌꯨꯝꯗ ꯌꯨꯝꯗ ꯂꯩꯇꯦ ꯑꯩꯈꯣꯏ ꯏꯗꯣꯝꯆꯥꯗꯤ ꯂꯩꯌꯦ ꯏꯗꯣꯝꯆꯥꯒꯤ ꯌꯨꯝꯗ ꯑꯩ ꯊꯕꯛ ꯑꯩ ꯇꯧ ꯑꯩ ꯂꯩꯔꯒ ꯀꯣꯂꯦꯖ ꯆꯠꯂꯒ ꯂꯩꯕꯅꯦ
ꯑꯁ ꯐꯩꯌꯦꯀꯣ ꯑꯩꯈꯣꯏꯗꯤ ꯇꯝꯁꯨ ꯇꯝꯁꯨ ꯅꯠꯇꯦ ꯄꯥꯥꯛꯁꯨ ꯅꯠꯇꯦ ꯇ ꯃꯌꯥꯏ
ꯑꯣ ꯅꯪ ꯅꯪꯒꯤ ꯁꯤꯕ꯭ꯂꯤꯡ ꯀꯌꯥꯝ ꯂꯩꯔꯤꯒꯦ
ꯂꯩꯔꯤꯗ ꯑꯁ ꯑꯉꯥꯡ ꯂꫭꯏ ꯑꯣꯏꯔꯤꯗ
ꯀꯌꯥꯅꯣ
ꯑꯩꯈꯣꯏꯗꯤ ꯀꯔꯤ ꯍꯥꯏꯁꯤꯔꯥ ꯅꯨꯄꯤꯅ ꯏꯌꯥꯝꯃꯤꯅꯦ
ꯅꯨꯄꯤ ꯌꯥꯝꯕ ꯁꯦ ꯌꯥꯝꯅ ꯏꯪ ꯇꯞꯄꯦ ꯍꯥꯏꯕꯅꯤꯀꫭ
ꯏꯃꯨꯡꯗ
ꯑꯩ ꯅꯨꯄꯥ ꯌꯥꯝꯗꯦꯗ ꯆꯞ ꯆꯥꯗ ꯑꯩꯈꯣꯏꯗꯤ ꯑꯩꯒꯤ ꯏꯈꯥꯗ ꯑꯍꯨꯝ ꯂꯩꯔꯤꯌꯦ
ꯑꯍꯨꯝ ꯍꯥꯏꯁꯦ ꯅꯨꯄꯤ ꯅꯨꯄꯤ ꯑꯅꯤ ꯅꯨꯄꯥ ꯑꯃ ꯂꯩꯔꯤ ꯑꯩꯅ ꯑꯍꯟꯅꯤ
ꯑꯁ ꯂꫭꯏꯔꯦꯍꯦ ꯑꯗꯨꯗꯤ ꯑꯉꯥꯡ ꯑꯣꯏꯔꯃꯨꯈꯤꯅꯤꯀꯣ ꯅꯪꯒꯤ ꯃꯈꯥ ꯂꯩꯕꯁꯤꯡꯗꯣ
ꯍꯣꯏ ꯑꯩꯒꯤ ꯑꯩꯈꯥꯗ ꯂꯩꯕꯁꯤꯡꯁꯦ ꯀ꯭ꯂꯥꯁ ꯀ꯭ꯂꯥꯁ ꯁꯤꯛꯁ ꯀꯥꯕ ꯂꯩꯑꯦ ꯀ꯭ꯂꯥꯁ ꯁꯚꯦꯟ ꯀꯥꯕ ꯂꯩꯑꯦ ꯑꯗꯨꯒ ꯑꯩꯒꯤ ꯏꯈꯥꯗ ꯅꯨꯄꯤ ꯑꯃ ꯂꯩꯁꯥꯕꯤ ꯐꯥꯈ꯭ꯔꯦ ꯃꯥꯗꯤ ꯕꯦꯡꯒꯂꯣꯔꯗ ꯅꯔꯁꯤꯡ ꯇꯝꯃꯒ ꯂꯩꯌꯦ ꯈꯪꯗ꯭ꯔꯦꯗ ꯑꯩꯒꯤ ꯏꯞ ꯍꯥꯥ
ꯇꯝꯕ ꯂꯣꯏꯗꯧꯔꯕꯣ
ꯁꯤꯍꯤ ꯑꯅꯤ ꯋꯥꯠꯂꯤ ꯌꯥꯏꯌꯦ
ꯑꯣ ꯀꯩꯅꯣꯔꯕ ꯕꯤ ꯑꯦ ꯁꯤꯔꯕ
ꯅꯠꯇꯦ ꯅꯔꯁꯤꯡ ꯅꯔꯁꯤꯡ ꯇꯝꯃꯒ ꯂꯩ ꯍꯥꯏꯕ
ꯅꯔꯁꯤꯡꯗꯣ ꯑꯗꯣ ꯕꯦꯠꯁꯤꯡ ꯕꯤ ꯑꯦ ꯁꯤ ꯅꯔꯁꯤꯡꯔꯣ ꯑꯦꯟ ꯑꯦꯝꯔꯣ ꯖꯦꯟ ꯑꯦꯝꯂꯣ
ꯕꯤ ꯑꯦꯁ ꯈꯪꯗꯦꯗ ꯑꯩꯗꯤ ꯍꯥꯏ ꯍꯩ ꯑꯩꯗꯤ ꯈꯪꯗꯦ ꯃꯥꯅ ꯆꯍꯤ ꯑꯃ ꯆꯍꯤ ꯑꯅꯤ ꯋꯥꯠꯂꯤ ꯍꯥꯏ ꯈꯪꯗꯦ ꯑꯩ ꯑꯩ ꯑꯗꯨꯒꯨꯝꯕꯗꯤ ꯈꯪꯗꯦ ꯇꯝꯃꯦ ꯍꯥꯏꯅ ꯆꯠꯈ꯭ꯔꯦ ꯑꯩꯅ ꯄꯩꯁꯥ ꯊꯥꯕ ꯃꯥꯒꯤꯗꯃꯛꯇ
ꯑꯁ ꯅꯪꯗꯤ ꯍꯣꯠꯅꯕ ꯌꯥꯝ
ꯏꯠꯆꯥꯟ ꯅꯨꯄꯤꯅꯤꯗꯅ
ꯍꯣꯏ ꯊꯥꯒꯗꯕꯅꯦ ꯇꯧꯕꯤꯒꯗꯕꯅꯦ ꯀꯩꯅꯣꯗꯣ
ꯑꯗꯣ ꯄꯩꯁꯥ ꯌꯥꯝ ꯍꯪꯒꯟꯕꯀꯣ ꯈꯤꯇꯪ ꯂꯩꯌꯦ ꯂꯤꯁꯤꯡ ꯃꯔꯤ ꯊꯥꯔꯣ ꯂꯤꯁꯤꯡ ꯃꯉꯥ ꯊꯥꯔꯣꯑꯣ ꯑꯁ ꯂꯣꯏꯔꯦꯍꯦ
ꯅꯪꯁꯨ
ꯑꯩꯁꯨ ꯋꯥꯔꯦ ꯆꯥꯕ ꯊꯛꯄꯁꯨ ꯌꯥꯝ ꯋꯥꯔꯦ ꯃꯣꯏꯒꯤꯗꯃꯛꯇꯥ ꯈꯟꯕꯗ
ꯅꯨꯡꯉꯥꯏꯇꯦ
ꯅꯪꯗꯤ ꯑꯍꯜꯂꯣ ꯑꯉꯥꯡꯂꯣ
ꯑꯩꯁꯨ ꯑꯅꯤ ꯁꯨꯕꯅꯤ
ꯑꯅꯤꯁꯨꯨꯕꯁꯦ ꯌꯥꯝꯅ ꯁꯇ꯭ꯔꯕꯣꯟ ꯑꯣꯏꯅ ꯍꯥꯏ ꯇꯥꯏꯅꯦ
ꯈꯪꯗꯦ ꯑꯗꯨꯗꯤ ꯈꯪꯗꯦ
ꯑꯥ ꯏꯃꯥꯗꯣ ꯇꯝꯄꯥꯛꯇ ꯗꯨꯀꯥꯟ ꯐꯝꯃꯒ ꯂꯩꯕꯅꯦ
ꯑꯣ ꯐꯩꯅꯦ ꯀꯗꯥꯏ ꯖꯒꯥꯗ ꯐꯝꯕ꯭ꯔꯣ
ꯑꯥ ꯁ꯭ꯋꯥꯏꯗ ꯑꯩ ꯍꯥꯏꯔꯛꯀꯦ ꯑꯥ
ꯑꯥ ꯑꯗꯣ ꯑꯥ ꯍꯦꯟꯖꯥꯡ ꯅꯥꯄꯤ ꯌꯣꯟꯗ꯭ꯔꯣ ꯅꯠꯇ꯭ꯔꯒ ꯀꯩ
ꯏꯟꯖꯥꯡ ꯅꯥꯄꯤ ꯌꯣꯟꯗꯦꯍꯦ ꯀꯗꯥꯏꯗꯒꯤ ꯑꯦꯟꯖꯥꯡ ꯅꯥꯄꯤ ꯑꯥ ꯆꯦꯡ ꯌꯣꯟꯕ ꯑꯂꯨ ꯑꯗꯨ ꯑꯥ ꯍꯣꯜꯁꯦꯜ ꯗꯨꯀꯥꯟ ꯑꯃ
ꯑꯥ ꯐꯩꯌꯦꯀꯣ
ꯑꯣꯂꯣ ꯀꯔꯤ ꯀꯔꯤꯔꯣ ꯆꯔꯨꯞꯁꯨꯨ ꯌꯥꯎꯋꯦ ꯁ꯭ꯕ ꯂꯣꯏꯅ ꯌꯥꯎꯋꯦ
ꯅꯤꯁꯥ ꯅꯤꯁꯥ ꯄꯣꯠꯁꯨ ꯊꯝꯕꯔꯣ
ꯍꯣꯏ ꯊꯝꯃꯦ
ꯑꯗꯨꯕꯨꯗꯤ ꯅꯤꯁꯥꯒꯤ ꯄꯣꯠꯅ ꯍꯦꯟꯅ ꯁꯤꯠꯂꯝꯒꯅꯤꯗ
ꯑꯗꯨ ꯆꯥꯛ ꯆꯥꯛ ꯍꯥꯏ ꯆꯥꯛ ꯆꯦꯡ ꯆꯅꯝ ꯑꯂꯨ ꯇꯦꯂꯧ
ꯎꯝ
ꯑꯥ ꯀꯔꯤ ꯀꯔꯤꯅꯣ ꯑꯥ ꯆꯥꯕ ꯊꯛꯅꯕ ꯍꯋꯥꯏ ꯍꯋꯥꯏ ꯃꯨꯁꯨꯔꯤ ꯑꯥ ꯑꯩ ꯀꯥꯎꯈ꯭ꯔꯦꯗ
ꯐꯩꯅꯦꯗꯣ ꯑꯗꯨꯃꯥꯏꯅ ꯌꯣꯜꯂ ꯂꯩꯕꯗꯣ
ꯍꯣꯏ ꯑꯗꯣ ꯈꯪꯗꯦ ꯑꯩꯁꯨ ꯑꯩ ꯂꯥꯛꯔꯗꯤ ꯑꯩ ꯑꯩꯕꯨ ꯑꯩ ꯑꯩꯕꯨ ꯗꯨꯀꯥꯟ ꯐꯝꯍꯟꯗꯕꯀꯣ ꯏꯃꯥꯅ
ꯈꯩꯒꯤꯅꯣ ꯅꯪꯗꯣ ꯋꯥꯍꯟꯅꯤꯡꯗꯕꯒꯤ ꯑꯣꯏꯔꯝꯒꯅꯤ
ꯅꯠꯇꯦ ꯑꯩ ꯄꯩꯁꯥ ꯈꯤꯇꯪ ꯈꯤꯇꯪ ꯂꯧꯕ
ꯑꯁ ꯂꯣꯏꯔꯦ ꯅꯪꯁꯨ
ꯑꯩ ꯐꯝꯃꯗꯤ ꯑꯥ ꯅꯨꯃꯤꯠꯇꯥ ꯅꯨꯃꯤꯠꯇꯥ ꯀꯩꯅꯣ ꯕꯤꯗꯤꯁꯤꯁꯦ ꯂꯣꯏꯅ ꯇꯥꯏ ꯍꯥꯏꯔꯤ ꯈꯪꯗꯦ
ꯅꯪꯅ ꯐꯝꯕ ꯍꯩꯇꯕꯩ ꯑꯣꯏꯔꯝꯒꯅꯤꯗ
ꯑꯦ ꯅꯨꯡꯊꯤꯟꯗ ꯈꯤꯇꯪ ꯈꯤꯇꯪ ꯄꯩꯁꯥ ꯈꯤꯇꯪ ꯈꯤꯇꯪꯗꯤ ꯁꯠꯂꯦ ꯃꯄꯥꯟ ꯊꯣꯛꯅꯤꯡꯉꯥꯏ
ꯑꯗꯣ ꯃꯊꯟꯇ ꯐꯝꯕ꯭ꯔꯣ ꯃꯤ ꯑꯇꯣꯞꯄ ꯊꯝꯕ꯭ꯔꯣ
ꯏꯃꯥ ꯃꯊꯟꯗ ꯐꯝꯕꯅꯦ ꯏꯆꯟꯅꯨꯄꯤ ꯀ꯭ꯂꯥꯁ ꯁꯕꯦꯟ ꯀ꯭ꯂꯥꯁ ꯁꯤꯛꯁ ꯀꯥꯕꯟ